ꯇꯥꯕ꯭ꯔꫭ ꯑꯣ ꯀꯩꯗꯧꯔꯤꯒꯦ
ꯑꯁ ꯁꯤꯗ ꯑꯉꯥꯡꯒꯤ ꯍꯪꯒꯤꯁ ꯑꯩꯈꯣꯏꯗ ꯂꯩꯕꯤꯔꯛꯑꯣꯅ ꯍꯥꯏꯔꯛꯄ ꯑꯗꯨꯒꯤ ꯂꯩꯔꯛꯄꯩ ꯊꯤꯟꯕ ꯆꯠꯂꯤꯗ
ꯎꯝ ꯑꯩ ꯁꯤꯗ ꯉꯁꯤꯒꯤ ꯕꯣꯟ ꯈꯔ ꯌꯦꯡꯒꯦꯅ ꯇꯧꯕꯅꯦ ꯅꯪꯗꯤ
ꯑꯁ ꯑꯩꯈꯣꯏꯖꯨꯉꫭ ꯑꯁꯤꯗ ꯂꯝꯄꯥꯛꯇ ꯄ꯭ꯔꯣꯖꯦꯛꯇꫪ ꯂꯩꯔꯦ ꯀꯥꯞꯄꯗ‌ꯃ‌ꯦꯅ ꯊꯣꯂꯣꯅ ꯍꯧꯇꯧꫪ‌ꯦꯕꯣ
ꯑꯪ ꯄꯩꯁꯥ ꯌꯥꯝ ꯄꯥꯏꯕꯒꯤ ꯈꯨꯗꯝꯅꯤꯅꯦ
ꯑ ꯃꯥꯅꯤꯉꯣ ꯑꯩꯈꯣꯏꯗꯤ ꯄꯥꯏꯗꯦ ꯏꯃꯥꯟꯅꯕꯈꯩ ꯄꯥꯏꯅꯔꯦ
ꯑꯣ ꯉꯔꯥꯡ ꯃꯔꯣ ꯉꯔꯥꯡ ꯃꯤ ꯈꯔ ꯇꯣꯂꯣꯞ ꯆꯪꯅꯕ ꯌꯥꯎ ꯃꯥꯜꯂꯦꯅꯦ
ꯑꯩꯁ ꯉꯔꯥꯡ ꯐꯨꯟꯗ ꯏꯕꯨꯡꯉꫭ ꯃꯣꯏ ꯆꯪꯅꯒ꯭ꫪ‌ꯦ
ꯎꯝ
ꯑꯩꯈꫭꯏꯗꯤ
ꯀꯔꯤ ꯃꯊꯦꯜ ꯇꯧꯒ꯭ꯔꯕ
ꯀꯥꯥꯡꯁꫭꯏ ꯇꯧꯋꯤꯗ ꯕꯥꯏ
ꯑꯝ
ꯀꯥꯏ ꯅꯪ ꯑꯦ ꯑꯥꯗ ꯑꯗꯨꯝ ꯂꯩꯔꯤꫪꫭ
ꯑꯩ ꯑꯥꯗ ꯂꯩꯔꯦ ꯑꯗꯣ ꯌꯨꯝꯗ ꯑꯃꯨꯛ ꯂꯩꯔꯦꯗ
ꯌꯨꯝꯗ ꯉꯁꯤ ꯌꯨꯝ ꯑꯣ ꯌꯨꯝꯗ ꯑꯃꯨꯛ ꯍꯥꯏꯊꯔ ꯂꯩꯔꯕ ꯅꯪ
ꯅꯍꯥꯟ ꯇꯥꯡ ꯀꯨꯟ ꯃꯉꯥꯗꯒꯤ ꯍꯥꯏꯊꯔꯛꯄꯅꯦ ꯃꯈꯥꯏ ꯑꯩꯈꯣꯏꯗ ꯃꯉꯥ ꯃꯈꯥꯏ ꯌꯨꯝꯗ ꯀꯅꯥꯝ ꯂꯩꯏꯇꯤꯌꯦ ꯑꯗꯨꯗꯨꯅ
ꯎꯝ ꯅꯅꯥꯎꯄꯥ ꯊꯕꯛ ꯆꯪꯈ꯭ꯔꯅꯤꯅ ꯋꯥꯏ ꯑꯃꯗꯤ ꯁꯪꯉꯝꯃꯅꯤꯅꯦ ꯀꯩ ꯀꯩ ꯃꯊ‌ꯦꯟ ꯆꯥꫪꯒꯦ
ꯑꯩ ꯈꯪ ꯉꯥꯏꫪ‌ꯦ
ꯎꯝ ꯅꯪꯖꯨ ꯑꯗꯨꯝ ꯇꯧꯕ ꯌꯥꯔꯦ ꯀꯩꯅꯣ
ꯎꯝ ꯑꯩꯈꯣꯏ ꯉꯁꯤ ꯑꯩꯈꯣꯏ ꯁꯧꯒꯔꯤ ꯆꯥꯏ
ꯎꯝ ꯃꯦꯠꯁ ꯑꯣꯅꯔꯁꯅꯕꯨ ꯂꯦꯝꯅ ꯂꯩꯌꯦꯔꯣ
ꯑ ꯈꯪꯗꯦ ꯇꯧꯔꯤꯁꯦ ꯂꯨꯁꯤꯜꯂꯦ
ꯑꯣ ꯀꯥꯔꯤꯅꯣꯅꯦ
ꯕꯣꯟ ꯕꯣꯟ ꯑꯗꯨꯝ ꯌꯦꯡꯕ꯭ꯔꯣ
ꯑꯁ ꯕꯣꯟꯒ ꯐꯖꯅ ꯌꯦꯡꯗꯦꯗ ꯃꯦꯁꯤ ꯍꯣꯏꯒꯨꯝꯕ ꯇꯥꯔ ꯀꯥꯟꯗ ꯀꯥꯎ ꯀꯥꯎ ꯌꯦꯡꯕꯗꯅ ꯕꯣꯟ ꯌꯦꯡꯕꯒ ꯇꯨꯝꯕꯩ ꯃꯇꯝꯒ ꯈꯥꯏꯗꯣꯛꯅꯕ ꯍꯣꯠꯅꯕꯗꯩ ꯑꯃꯨꯛ ꯕꯣꯟ ꯌꯦꯡꯕꯒ ꯁꯪꯗ꯭ꯔꯦ ꯍꯣꯏ
ꯅꯪꯁꯨ ꯗꯥꯁꯤ ꯃꯥꯂꯤꯗ
ꯑꯦ ꯑꯩꯈꯣꯏ ꯗꯥꯁꯤꯒꯤ ꯃꯤꯅꯦ ꯑꯩꯈꯣꯏ ꯗꯥꯁꯤ ꯗꯥꯁꯤ ꯅꯠꯇꯗꯤ ꯌꯥꯗꯦ
ꯎꯝ ꯅꯪ ꯗꯨꯀꯥꯟ ꯑꯗꯨꯝ ꯆꯠꯂꯤꯕꯣ
ꯀꯨꯏ ꯔꯦꯗ ꯑꯩ ꯆꯠꯇꯕꯝ ꯑ ꯅꯍꯥꯟ ꯗꯤꯁꯦꯝꯕꯔ ꯑꯗꯨꯋꯥꯏꯐꯥꯎ ꯆꯠꯂꯝꯃꯦ ꯑꯗꯨꯗꯩ ꯇꯟꯅ ꯆꯠꯂ ꯆꯠꯇ꯭ꯔꯦꯗ
ꯑꯣ ꯑꯩ ꯍꯟꯗꯛ ꯅꯣꯏ ꯑꯗꯨꯏꯗꯨꯒ ꯐꯣꯟ ꯁꯦꯝꯕ ꯈꯣꯠꯄ ꯄꯣꯠ ꯆꯩ ꯂꯧꯕ ꯑꯗꯨꯝ ꯂꯥꯛꯑꯦ ꯅꯪꯁꯨ ꯊꯦꯡ ꯊꯦꯡꯅꯗꯕ
ꯑ ꯅꯣꯏ ꯀꯩꯅꯣꯗꯨꯗꯤ ꯊꯦꯡꯅꯩꯌꯦ ꯑꯥ ꯀꯔꯤꯕ
ꯎꯝ ꯗꯨꯀꯥꯟ ꯌꯥꯎꯕꯅꯦ
ꯍꯣꯏꯅꯦ ꯑ ꯑꯗꯨꯗꯣ ꯑꯩ ꯃꯥ ꯄꯣꯠ ꯂꯧꯕ ꯑꯗꯨꯝ ꯂꯥꯛꯑꯦꯕ
ꯑꯣ ꯅꯧꯃꯟꯂꯤꯌꯦ ꯅꯣꯏꯗ ꯍꯦꯛꯏꯔ ꯍꯥꯏꯖꯦ
ꯑꯈꯣꯏꯗꯩ ꯂꯩꯕꯁꯨ ꯌꯥꯎꯏ ꯑꯗꯨ ꯃꯥꯅ ꯔꯥꯎꯟ ꯑꯗꯨꯗꯥꯏꯗꯣ ꯑꯈꯣꯏ ꯐꯥꯔꯃꯥꯁꯤ ꯔꯥꯎꯟꯅꯤ ꯀꯩꯅꯣ ꯑꯗꯨꯅ ꯃꯥꯅ ꯌꯥꯎꯔꯤꯗꯣ ꯐꯥꯔꯃꯥꯁꯤꯅꯤꯅ ꯔꯥꯎꯟ ꯂꯥꯛꯄ ꯑꯗꯨꯝ ꯊꯦꯡꯅꯩꯌꯦꯕ ꯑꯩꯅ ꯀꯩꯅꯣ ꯆꯠꯂꯤꯀꯥꯟꯗ
ꯇꯧꯏ ꯑꯃꯃꯨꯛ ꯇꯧꯏ ꯌꯗꯥ ꯒ꯭ꯌꯥꯟꯃꯦꯟ ꯇꯥꯗꯦꯅꯦ ꯄꯨꯟꯁꯤꯖꯦ ꯍꯥ ꯂꯩꯇꯗꯤ ꯀꯩꯅꯣꯅꯦ ꯀꯥꯏ ꯂꯩꯔꯨꯗꯣꯏꯅꯣ ꯚꯥꯏ
ꯀꯔꯤ ꯀꯔꯤ ꯍꯣꯠꯅꯔꯤꯕ
ꯈꯪꯗꯦ ꯚꯥꯏ ꯏꯕꯣ ꯌꯨꯝꯗ ꯅꯣꯡꯃꯒꯤ ꯇꯨꯝꯕ ꯆꯥꯕ ꯇꯥꯟꯊꯣꯔꯛꯇ꯭ꯔꯤꯃꯤꯅꯅ
ꯎꯝ ꯅꯣꯏ ꯗꯥ ꯅꯨꯄꯤ ꯊꯤꯔꯕꯣ
ꯑꯩꯁ ꯂꯣꯏꯔꯍꯦ ꯅꯥꯕ ꯅꯪꯁꯨ ꯅꯥꯕ ꯏꯆꯥ ꯅꯨꯨꯄꯤꯕꯧꯇꯅꯥꯕ ꯂꯩꯁꯥꯕꯤ ꯐꯥꯔ ꯀꯥꯟꯖꯤꯗ ꯈꯔ ꯂꯩ ꯊꯥꯕꯜ ꯆꯣꯡ ꯆꯠꯀꯦ ꯍꯥꯏꯔꯅꯤ ꯑꯗꯨꯒ
ꯑꯁ ꯑꯗꯨꯗꯤ ꯃꯄꯥꯇꯣꯟꯗꯨꯗꯤ ꯃꯃꯥꯇꯣꯟ ꯈꯛ ꯉꯥꯏꯔꯦꯅꯦ
ꯎꯝ ꯁꯣꯝꯗ ꯏꯕꯨꯡꯉꯣ ꯌꯥꯎꯁꯪꯒꯤ ꯄꯩꯁꯥ ꯄꯤꯅꯕꯧ ꯂꯩꯇꯅ ꯁꯤꯗꯩꯗ
ꯎꯝ
ꯏꯀꯥꯏ ꯅꯨꯡꯁꯤ ꯌꯥꯅꯅ ꯌꯨꯝꯗ ꯅꯣꯡꯃꯒꯤ ꯆꯔꯥ ꯈꯔ ꯆꯥꯔ ꯂꯦꯜꯂꯤ ꯑꯗꯨꯒ
ꯎꯝ
ꯅꯪꯗꯤ ꯅꯪꯗꯤ ꯅꯪꯗꯤ ꯀꯃꯥꯏꯅ ꯇꯧꯕ ꯏꯕꯨꯡꯉꯣ ꯅꯪꯗꯤ
ꯑꯩꯁꯨ ꯑꯗꯨꯝ ꯂꯩꯔꯤꯗꯕꯨ ꯇꯧꯔꯤꯖꯦ
ꯅꯪꯗꯤ ꯑꯍꯟꯅꯤꯅꯦ
ꯎꯝ ꯑꯍꯟ ꯑꯩ ꯋꯥꯠꯂꯤ ꯑꯩ ꯋꯥꯠꯂꯤ ꯑꯩ ꯋꯥꯠꯂꯤ ꯇꯨ ꯊꯥꯎꯖꯟ ꯊꯥꯔꯇꯤ
ꯀꯔꯤ ꯇꯨ ꯊꯥꯎꯖꯟ ꯊꯥꯔꯇꯤ ꯇꯨ ꯀꯔꯤ
ꯎꯝ
ꯅꯍꯥꯟ ꯅꯪ ꯅꯪ ꯑꯀꯝ ꯑꯀꯝꯒꯤ ꯇꯧꯔꯛꯇꯦꯀꯣ
ꯇꯧꯔꯛꯇꯦ ꯑꯗꯨꯅꯦ ꯑꯩꯁꯨ ꯍꯪꯒꯦ ꯇꯧꯔꯒ ꯑꯩ ꯍꯪꯗꯤ ꯍꯪꯕꯅꯦ
ꯑꯥ
ꯈꯣꯏꯔꯣꯝꯒꯤ ꯀꯔꯤ
ꯀꯅꯥꯅꯣ
ꯈꯣꯏꯔꯣꯝꯒꯤ ꯗꯦꯞꯖꯤꯠ ꯇꯣ ꯈꯪꯕ꯭ꯔꯣ
ꯈꯣꯏꯔꯣꯝꯒꯤ ꯗꯦꯞꯖꯤꯠ ꯃꯃꯤꯡꯗꯤ ꯇꯥꯔꯦꯅꯦ ꯃꯁꯛ ꯈꯪꯗꯕ ꯑꯥ ꯈꯪꯉꯦ ꯈꯪꯉꯦ ꯈꯪꯉꯦ ꯑꯥ ꯑꯈꯣꯏ ꯆꯥꯛ ꯆꯥꯃꯤꯟꯅꯒ꯭ꯔꯕꯅꯤ ꯍꯥꯏꯅ
ꯎꯝ ꯑ ꯃꯥꯒꯤ ꯀꯔꯤ ꯃꯥ ꯇꯧꯔꯦ ꯍꯥꯏꯕ ꯑꯩꯅ ꯑꯩꯖꯨ ꯇꯧꯔꯛꯑꯝꯅꯤꯗ ꯍꯥꯏꯔꯦ ꯑꯗꯨꯒ ꯑꯩ ꯉꯍꯥꯟ ꯇꯥꯡ ꯇꯔꯥꯇꯔꯦꯠꯇ ꯂꯨꯍꯣꯡꯕ ꯑꯃ ꯌꯨꯝꯗ ꯂꯥꯛꯄ
ꯑꯥ
ꯑꯗꯨꯗꯖꯨꯜ ꯖꯦꯀꯦꯜꯗꯣ ꯊꯦꯡꯅꯕ
ꯑꯥ
ꯑ ꯖꯦꯀꯦꯜꯁꯨ ꯑꯩꯅ ꯕꯥꯔꯇꯣꯟ ꯇꯧꯈ꯭ꯔꯕꯣ ꯍꯪꯕ ꯑꯗꯣ ꯃꯥꯅ ꯑꯩꯈꯣꯏꯒꯤꯐꯧ ꯌꯧꯔꯛꯇ꯭ꯔꯤ ꯕꯥꯔꯇꯣꯟ ꯆꯠꯇ꯭ꯔꯤ ꯃꯥꯜꯂꯦꯅ ꯍꯥꯏꯔꯛꯄ ꯑꯩꯗꯣ ꯑꯣ ꯃꯥꯁꯦ ꯊꯦꯡꯅ ꯌꯧ ꯑꯩꯅ ꯇꯥꯡ ꯀꯨꯟꯃꯥꯊꯣꯏꯗꯅꯦꯗꯤ ꯍꯥꯏꯕ ꯑꯗꯨ ꯑꯩ ꯌꯥꯎ ꯍꯣꯏ ꯌꯧꯖꯜꯂꯛꯒꯅꯤ ꯑꯗꯨꯃꯥꯏꯅ ꯑꯗꯨꯝ ꯈꯟꯗꯣꯛꯑꯒ ꯇꯥꯡ ꯀꯨꯜꯃꯊꯣꯢꯒꯦ ꯇꯥ ꯑꯗꯨꯒ
ꯕꯥꯇꯣꯟꯗꯨ ꯀꯦꯇꯤꯅ ꯇꯧꯕ ꯆꯠꯂꯒ ꯏꯕꯨꯡꯉꯣ ꯄꯨꯂꯞ ꯄꯨꯜꯂꯞ ꯄꯤꯁꯜꯂ ꯊꯥꯅꯝꯗꯅ ꯏꯕꯨꯡꯉꯣ
ꯎꯝ ꯎꯝ
ꯑꯩꯈꯣꯏ ꯁ꯭ꯋꯥꯏ ꯂꯩꯀꯥꯏꯒꯤ ꯑꯩꯉꯣꯟꯗ ꯄꯨꯂꯞ ꯄꯤꯁꯜ ꯃꯃꯤꯡ ꯈꯪꯗ ꯌꯥꯎꯔꯗꯪ ꯀꯣꯏꯇꯤ ꯊꯤꯅꯗꯅ ꯢꯉꯣ
ꯎꯝ ꯎꯝ ꯑꯗꯨ ꯕꯥꯔꯇꯣꯟ ꯈꯨꯇꯧ ꯆꯨꯝꯈ꯭ꯔꯦꯅꯦ
ꯖꯣꯏ ꯍꯣꯏꯁꯨ ꯂꯥꯛꯄꯗꯨ ꯅꯣꯏ ꯅꯪ ꯇꯧꯖꯥꯠꯂꯥ ꯅꯪ ꯌꯥꯎꯔꯝꯀꯗ꯭ꯔꯅ ꯇꯧꯔꯒ
ꯑꯗꯨꯅ ꯍꯥꯏꯐꯦꯠ ꯑꯩꯁꯨ ꯇꯧꯒꯗꯕꯗꯣ ꯑꯗꯨꯝ ꯃꯊꯪ ꯊꯣꯛꯄꯗ ꯑꯗꯨꯝ ꯇꯧꯅꯔꯁꯨ ꯌꯥꯕꯗꯨ ꯑꯗꯨꯝ ꯈꯟꯗꯥꯛ ꯑꯩꯗꯣ ꯑꯩꯅꯁꯨ ꯃꯦꯟ ꯑꯣꯏꯅ ꯌꯥꯎ ꯉꯝꯗ꯭ꯔꯕ
ꯃꯔꯥꯡ ꯃꯔꯥꯡ ꯇꯧꯕꯩ ꯀꯥꯎ ꯀꯥꯎꯔꯝꯃꯅꯤ
ꯑꯩꯗꯣ ꯀꯔꯤ ꯇꯥꯡ ꯀꯨꯟꯅꯤꯊꯣꯏꯗꯨꯗ ꯑꯦꯛꯖꯥꯝꯁꯨ ꯂꯩꯕ
ꯑꯣ ꯑꯣ
ꯑꯗꯨꯗꯧ ꯀꯨꯟꯃꯊꯣꯏ ꯀꯨꯟꯅꯤꯊꯣꯏ ꯑꯁ ꯖꯟ ꯖꯥꯟ ꯑꯣꯏꯅꯔꯅꯤꯅ ꯑꯗꯨꯗꯤ ꯇꯧꯔꯔꯣꯏꯒꯦꯅ ꯑꯩꯗꯣ ꯇꯧꯗ꯭ꯔꯕ ꯍꯥꯏꯗ꯭ꯔꯕ ꯃꯉꯣꯟꯗ ꯑꯗ ꯃꯉꯣꯟꯗ ꯍꯥꯏꯕꯗꯨꯁꯨ ꯑꯃꯨꯛ ꯖꯟ ꯖꯥꯟ ꯑꯣꯏꯗꯧ ꯃꯥꯟꯁꯤꯜꯂꯛꯑꯕ
ꯍꯣꯏꯅꯦ
ꯑꯗꯨꯅꯦ ꯑꯗꯣ ꯑꯁ ꯃꯊꯪ ꯊꯕꯛ ꯊꯧꯔꯝ ꯃꯌꯥꯝ ꯂꯩꯔꯤꯕꯣ ꯅꯣꯏ ꯒꯥꯔꯤꯗꯨꯔꯥ
ꯃꯅꯤꯡ ꯃꯅꯤꯡ ꯍꯟꯕꯗ ꯅꯥꯕ ꯎꯀꯨ ꯑꯩꯈꯣꯏꯒꯤ ꯎ ꯀꯛꯈ꯭ꯔꯒ ꯑꯃ ꯂꯦꯝꯍꯧꯕ ꯑꯃ ꯂꯩꯗꯅ
ꯎꯝ
ꯑꯗꯨ ꯃꯣꯏ ꯀꯩꯅꯣꯒꯤ ꯀꯔꯤ ꯖꯦꯛꯁꯟꯗꯣ
ꯎꯝ
ꯃꯣꯏ ꯊꯣꯡꯒꯥꯥꯟꯗꯨꯗ ꯢꯕꯨꯡꯉꯣ ꯎ ꯀꯛꯈ꯭ꯔꯒ ꯂꯦꯝꯍꯧꯕꯗꯨ ꯂꯩꯔꯝꯗꯅ ꯃꯅꯤꯡ ꯍꯟꯕꯗ ꯑꯃꯨꯛ ꯎꯗ꯭ꯔꯦꯗꯅ ꯑꯅꯦꯝꯕ ꯄꯣꯠꯅꯤꯅ ꯒꯣꯔꯣꯛ ꯂꯥꯎꯅ ꯍꯟꯖꯤꯜꯂꯦ ꯑꯗꯨꯝ ꯀꯩꯅꯣꯝ ꯇꯧꯔꯦꯅ ꯍꯥꯏꯕ ꯇꯧꯕꯒ ꯇꯧꯔ ꯂꯩꯔꯝꯃꯦ ꯑꯗꯩ ꯈꯣꯏꯔ ꯈꯣꯏꯔꯣꯝꯗ ꯑꯃꯨꯛ ꯏꯁꯩ ꯌꯦꯡꯕ ꯆꯠꯂꯦ
ꯉꯧꯕꯁꯤ ꯀꯥꯟꯅꯗꯦꯅꯦ
ꯀꯥꯟꯅꯗꯦꯉꯣ ꯒꯥꯔꯤꯒ ꯄꯤꯌꯨ ꯌꯥꯈꯤꯗ꯭ꯔꯦꯉꯣ ꯑꯗꯩ
ꯀꯥꯏꯗꯦꯗ ꯑꯗꯧꯛ ꯌꯥꯝ ꯆꯥꯎꯔꯕꯨ ꯍꯧꯖꯤꯛꯐꯥꯎ ꯒꯔꯤ ꯄꯤꯌꯨ ꯌꯥꯗꯦꯒ ꯍꯥꯢꯔꯗꯤ
ꯑꯩ ꯅꯍꯥꯟꯈꯤꯗꯨꯗꯩ ꯑꯩ ꯁꯣꯕꯔ ꯆꯠꯇꯅ ꯢꯕꯨꯡꯉꯣ ꯅꯣꯡꯉꯥꯜꯂꯒ ꯂꯩ ꯢꯕꯨꯡꯉꯣ
ꯃꯥꯏ ꯂꯨꯍꯣꯡꯕꯗꯤ ꯈꯣꯡ ꯆꯠ ꯃꯥꯜꯂꯦꯕ
ꯆꯠꯂꯦ ꯑꯩꯈꯣꯏꯅ ꯇꯨꯡꯗ ꯒꯥꯔꯤꯗ ꯏꯟꯅꯕ
ꯎꯝ ꯈꯣꯏ ꯈꯣꯏꯔꯣꯝꯗꯩꯅꯤꯅꯦ꯫
ꯃꯥꯅꯦ ꯃꯥꯅꯦ꯫
ꯎꯝ꯫
ꯑꯩꯗꯤ ꯁꯠ ꯁꯠ ꯇꯧꯁꯟꯕ ꯍꯧꯈ꯭ꯔꯦ ꯅꯣꯏꯒꯤꯗꯣ ꯑꯃꯨꯛ ꯌꯥꯎꯒꯦꯅꯦ ꯢꯕꯣ꯫ ꯑꯍꯟ ꯑꯣꯏꯕ ꯅꯣꯏꯈꯩ ꯅꯣꯏ ꯍꯥꯏꯕ ꯑꯩꯈꯣꯏ ꯁꯤꯒꯤ ꯍꯦꯔꯣ ꯍꯥꯏꯕ꯫
ꯇꯨꯝꯃꯕꯣ ꯅꯣꯏ ꯅꯣꯏ ꯎꯝ ꯅꯣꯏ ꯍꯦꯔꯣ ꯑꯗꯨꯗꯤ ꯍꯦꯔꯣ ꯑꯗꯨꯝ ꯁꯥꯔꯤ ꯃꯥꯜꯂꯦꯗ꯫
ꯁꯥꯔꯤ ꯃꯥꯕꯨꯗꯤ ꯑꯗꯨꯝ ꯃꯥꯏꯊꯣꯛꯄ ꯑꯃ ꯇꯧꯔꯤ꯫
ꯁꯨ ꯁꯨ ꯇꯧꯔꯒ꯫
ꯑ ꯃꯃꯥꯅꯗꯤ ꯀꯥꯏꯗꯒꯤ ꯀꯥꯏꯗꯒꯤ ꯀꯩꯗꯣ ꯇꯧꯔꯤꯒꯦꯅ꯫
ꯀꯥꯏ ꯈꯪꯅꯔꯤꯒꯦꯅ꯫
ꯑꯥ ꯑꯩꯉꯣꯟꯗꯤꯗ ꯇꯛꯈꯠꯄꯗ ꯇꯛꯈꯠꯄꯗ꯫
ꯃꯆꯟ ꯃꯆꯟ ꯅꯨꯄꯤ ꯑꯃꯒ ꯃꯅꯥꯎꯄꯥ ꯑꯃꯒ ꯅꯠꯇ꯭ꯔꯣ ꯃꯥꯏꯗꯣ꯫
ꯃꯥꯅꯤꯅꯦ꯫
ꯎꯝ꯫
ꯑꯩꯅ ꯅꯣꯏ ꯅꯣꯏ ꯅꯣꯏꯅ ꯁꯦꯝꯃꯀꯥꯟꯗ ꯑꯣꯏꯅ ꯄꯨꯁꯜꯂꯅꯤ ꯍꯥꯏꯕꯅꯤꯅ꯫ ꯍꯥꯢꯒ꯭ꯔꯝ ꯍꯨꯝ ꯁꯦꯡꯅ꯫
ꯎꯝ ꯑꯌꯨꯛ ꯏꯃꯥ ꯍꯣꯏꯅ ꯍꯥꯏꯕꯗꯣ ꯌꯥꯔꯦꯅ꯫
ꯑꯗꯨꯅ ꯐꯔꯦꯅ ꯅꯁꯥ ꯁꯥꯥꯞ ꯄꯥꯝꯕ ꯈꯨꯠꯆꯥꯥꯕꯤꯗꯣ ꯊꯤꯖꯍꯧꯔꯣꯅ꯫
ꯎꯝ ꯃꯥꯢꯖꯨ ꯊꯕꯛꯀꯤꯗꯣ ꯔꯤꯀ꯭ꯔꯨꯏꯠꯃꯦꯟꯒꯤ ꯅꯣꯇꯤꯕꯤꯖꯟ ꯊꯣꯛꯇ꯭ꯔꯗꯤ ꯌꯥꯔꯣꯏꯅꯦ꯫
ꯑꯥ ꯌꯥꯔꯣꯏ ꯑꯗꯨꯗꯤ꯫ ꯀꯩꯅꯣꯗ ꯀꯥꯢꯗ ꯑ ꯁꯦꯀꯦꯇꯦꯠꯇ ꯆꯠꯂꯣ ꯍꯥꯏꯕꯔ ꯀꯩꯅꯣꯝ ꯍꯥꯏꯕꯅꯤ ꯖ ꯀꯩꯅꯣ ꯄꯦꯟꯗꯤꯡ꯫ ꯑꯥ ꯄꯦꯟꯗꯤꯡ ꯃꯌꯥꯝ ꯂꯩꯕꯅꯤꯅꯀꯣ ꯕꯦꯔꯥ ꯀꯥꯕꯤꯅꯦꯕ꯫ ꯎꯝ ꯃꯣꯏ ꯑꯗꯨꯏ ꯃꯃꯥꯡ ꯃꯃꯥꯡꯒꯤ ꯃꯤ ꯃꯌꯥꯝ ꯄꯦꯟꯗꯤꯡ ꯂꯩꯗꯅ꯫
ꯎꯝ꯫
ꯎꯝ ꯑ ꯕꯦꯔꯀꯥꯕꯤꯅꯦꯃꯤ꯫ ꯄꯦꯟꯗꯤꯡ ꯂꯩꯕ ꯃꯌꯥꯝꯗꯨꯅ꯫ ꯈꯨ ꯈꯨꯀꯟ ꯄꯥꯡꯒꯟꯕ ꯉꯥꯛꯇꯅꯤꯗꯣ ꯂꯩꯔꯝꯗꯣꯏꯗꯣ ꯃꯊꯛꯇꯨꯗ꯫
ꯃꯥꯅ ꯃꯥꯅꯑꯗꯨꯝ꯫ ꯅꯤꯌꯣꯝ ꯆꯨꯝꯅ ꯇꯧꯗꯧ ꯄꯣꯠꯇꯣ ꯑꯗꯨꯝ ꯀꯩꯅꯣꯝ ꯑꯗꯨꯝ ꯆꯪꯍꯟꯕꯗꯣ꯫
ꯑꯪ ꯑꯗꯨꯝ ꯈꯨꯔꯧ ꯊꯥꯡꯕꯗꯣ꯫ ꯑꯗꯨꯅ ꯕꯦꯔꯥ ꯀꯕꯤꯅꯦ ꯃꯥꯖꯨ꯫
ꯑꯗꯨꯅꯦ ꯈꯪꯗ꯭ꯔꯦ ꯅꯨꯡꯉꯥꯏꯇꯦ ꯇꯧꯔꯤꯖꯦꯝ ꯃꯥꯖꯨ ꯅꯨꯄꯤ ꯊꯤꯖꯟꯕꯗꯤ ꯌꯥꯔꯦꯗ꯫
ꯌꯥꯔꯦ ꯑꯦ ꯅꯪꯖꯨ ꯌꯥꯔꯦ ꯃꯥꯖꯨ ꯌꯥꯔꯦ꯫ ꯑꯩ ꯑꯩ ꯑꯩꯗꯤ ꯋꯥꯠꯂꯤ ꯈꯣꯏꯗꯤ ꯌꯥꯒꯤꯅꯤ ꯑꯈꯣꯏꯗꯤ꯫
ꯅꯪꯒꯤꯗꯨꯅ ꯀꯃꯥꯏꯟ ꯇꯧꯔꯤꯕ꯫
ꯈꯪꯗꯦꯍꯦ ꯑꯗꯨꯒꯤ ꯋꯥꯔꯤꯕꯨ꯫ ꯍꯃꯨ ꯍꯃꯨꯅꯤ ꯀꯩꯅꯣ ꯑꯗꯨꯗꯤ꯫ ꯃꯌꯥꯝꯅ ꯇꯧꯅꯕ ꯊꯕꯛꯇꯨ ꯑꯗꯨꯝ ꯇꯧ ꯇꯥꯝꯃꯤ ꯀꯩꯅꯣ꯫ ꯗꯨ ꯅꯠꯇꯅ ꯀꯔꯤ ꯍꯦꯟꯗꯣꯛꯄꯗꯤ ꯇꯧꯔꯨꯅꯤ꯫
ꯃꯥꯅꯦ꯫ ꯍꯥꯏꯒꯨꯝꯅ ꯇꯧꯗꯣꯏꯖꯦ ꯂꯨꯁꯜꯂꯦꯗ ꯄꯣꯠ ꯆꯩ ꯃꯃꯟꯅ ꯅꯣꯡꯃ ꯅꯣꯡꯃꯩ ꯇꯥꯡꯃꯕ ꯍꯦꯟꯖꯜꯂꯛ꯫
ꯑꯗꯨꯅ ꯍꯥꯢꯖꯦ ꯑꯣꯝ꯫
ꯍꯤꯡꯕꯒꯤ ꯏꯁꯇꯦꯟꯗꯔ ꯆꯠꯗꯧ ꯋꯥꯡꯈꯠꯂꯛꯄꯤ꯫
ꯎꯝ ꯏꯃꯥꯟꯅꯕꯒ ꯄꯨꯟꯕꯅꯤꯅ ꯑꯗꯨꯖꯨ꯫ ꯃꯌꯥꯝ ꯇꯧꯅꯩ ꯄꯣꯠꯇꯣ ꯌꯥꯎꯗꯕꯖꯨ ꯌꯥꯗꯒꯨꯝ ꯇꯧ꯫
ꯎꯝ
ꯕ‌ꯦꯔꯅꯤꯗ
ꯈꯪꯗꯦ ꯈꯪꯗꯦ ꯌꯦꯡꯉꯁꯤ ꯇꯧꯗꯧꯔꯤꯔ ꯉꯝꯅ ꯉꯝꯅꯕ
ꯊꯣꯛꯄ ꯑꯃ ꯊꯣꯛꯄ ꯑꯃ ꯂꯥꯛꯀꯅꯤꯗꯣ ꯑꯃꯥ ꯀꯔꯤ ꯀꯔꯤꯅꯣꯝ ꯍꯥꯏꯅꯗꯥꯏꯅꯦ ꯑꯥ ꯀꯔꯤ ꯃꯔꯤꯡꯒꯤ ꯁꯪꯕꯥꯏ ꯍꯥꯡꯗꯦ ꯍꯥꯏꯕ꯭ꯔꯣ ꯃꯔꯤꯡꯅ ꯁꯥꯕ ꯁꯪꯕꯥꯏ ꯍꯥꯡꯗꯦ ꯍꯥꯏꯕ꯭ꯔꯣ
ꯎꯝ
ꯀꯩꯅꯣꯝꯗꯤ ꯍꯥꯏꯅꯗꯥꯏꯅꯦ
ꯍꯥꯏꯅꯕꯅ‌ꯦ ꯍꯥꯏꯅꯕꯅ‌ꯦ
ꯃꯩꯇꯩ ꯃꯌ‌ꯦꯛꯀꯤ ꯄꯥꯎꯔꯥꯎꯗ ꯑ ꯄꯥꯎꯔꯧꯗꯣ
ꯃꯔꯤꯡꯅ ꯁꯥꯕ ꯁꯪꯕꯥꯏꯕꯨ ꯅꯥꯝꯃ ꯍꯥꯡꯕꯔ‌ꯣꯅ
ꯑꯣ ꯍꯣ ꯍꯣ ꯍꯣ ꯑꯗꯨꯗ‌ꯣ ꯑꯗꯨꯗ‌ꯣ ꯑꯗꯨꯅꯦ ꯇꯥꯔꯛꯇꯣꯏꯁ‌ꯦ ꯍꯌꯦꯡꯋꯥꯏ ꯑꯗꯨꯝ ꯌꯥꯗ ꯌꯥꯗ꯭ꯔꯗꯤꯅ
ꯎꯝ
ꯌꯨꯝꯗꯒꯤ ꯃꯄꯥꯟ ꯊꯣꯛꯈꯤꯗꯕ ꯀꯨꯏꯔ‌ꯦꯅꯥ ꯏꯁꯥꯁꯦ
ꯅꯪꯂ‌ꯣ ꯀꯥ ꯃꯅꯨꯡꯗ ꯑꯗꯨꯝ ꯂꯩꯔ‌ꯣ ꯍꯥꯏꯁ‌ꯦ
ꯌꯨꯝ ꯀꯥ ꯃꯅꯨꯡꯗ ꯂꯩꯇꯗꯤ ꯀꯔꯤꯗ ꯍꯟꯇꯣꯛꯎꯅꯦ ꯑꯩꯈꯣꯏꯅꯕꯨ ꯅꯨꯡꯗꯥꯡ ꯋꯥꯏꯔꯝ ꯈꯛꯇꯅꯤ ꯊꯣꯛꯂꯛꯀꯗꯕ ꯅꯨꯃꯤꯠ ꯆꯪꯈ꯭ꯔꯦ
ꯎꯝ ꯌꯥꯔꯦꯍ‌ꯦ ꯍꯥꯏ ꯃꯇꯝꯗ
ꯌꯥꯔꯦꯍ‌ꯦ ꯍꯥꯏꯕ ꯃꯇꯝꯗꯣ ꯏꯪꯒꯤꯠꯇꯣ ꯋꯥꯆꯞꯇꯒ ꯑꯩꯈꯣꯏ ꯎꯝ ꯎꯝ ꯎꯝ ꯍꯥꯏꯔꯒ ꯑꯗꯨꯝ ꯊꯣꯛꯅꯔꯛꯄꯤꯗꯣ ꯃꯁꯥꯅ ꯈꯪꯅ ꯑꯗꯨꯅ‌ꯦ ꯇꯧꯅꯔꯤꯁ‌ꯦ
ꯎꯝ
ꯑꯁ ꯈꯪꯗꯦꯗ ꯄꯨꯟꯁꯤꯒꯤ ꯋꯥꯔꯤꯁ‌ꯦ ꯈꯟꯖꯤꯜꯂꯨꯔꯗꯤ
ꯎꯝ ꯑꯗꯨꯗꯤ ꯅꯪꯒꯤ ꯊꯥꯏꯅꯉꯥꯏꯒꯤ ꯑꯩ ꯕꯦꯛ ꯂꯩꯈꯤ ꯃꯌꯥꯝꯗꯨ ꯂꯣꯏ ꯀꯂꯤꯌꯥꯔ ꯇꯧꯊꯣꯛꯈ꯭ꯔꯕꯣ
ꯑꯗꯨꯗꯤ ꯇꯧꯈꯔ‌ꯦꯗ‌ ꯚꯥꯏ
ꯍꯟꯗꯛ ꯕꯤ ꯑꯦꯁ ꯅꯦꯟꯒꯤ ꯀꯧꯕꯗꯣ ꯊꯥꯖꯟꯗ꯭ꯔꯣ
ꯑꯩꯈꯣꯏ ꯌꯥꯎꯗꯦꯗ
ꯅꯣꯏ ꯆꯤꯡꯗ꯭ꯔꯣ
ꯆꯤꯡꯗ‌ꯦ ꯕꯤ ꯑꯦꯁ ꯅꯦꯟꯒꯤ ꯀꯧꯏꯔꯤꯗꯨꯗꯤ ꯑꯌꯥꯝꯕꯅ ꯃꯣꯏ ꯑꯦꯂꯦꯛꯇ꯭ꯔꯣꯅꯤꯛꯁꯀꯨꯝꯕ ꯑꯗꯒꯤ ꯇꯦꯂꯤꯀꯃꯨꯅꯤꯀꯦꯁꯟꯒꯨꯝꯕ ꯑꯗꯨꯒꯨꯝꯕꯩ ꯉꯥꯛꯇꯅꯤ
ꯎꯝ
ꯌꯥꯔꯦ ꯏꯕꯨꯉꯣ ꯊꯕꯛ ꯍꯥꯏꯔꯒ ꯌꯦꯡꯉꯣ ꯏꯁ ꯇꯨ ꯊꯥꯎꯖꯟ ꯀꯌꯥꯗꯅꯣ ꯌꯦꯡꯉꯣ ꯑꯥ ꯑꯩꯅ ꯊꯥꯖꯤꯟꯈꯤꯕꯗꯨꯕꯨ ꯇꯨꯊꯥꯎꯖꯟ ꯇ꯭ꯋꯦꯟꯇꯤꯒ ꯐꯣꯔꯗꯔꯣ ꯇ꯭ꯋꯦꯟꯇꯤ ꯐꯣꯔ